ꯍꯜꯂꯣ
ꯀꯩꯗꯧꯔꯤꯅꯣ
ꯑꯁ ꯕꯥꯜ ꯌꯦꯒꯃꯤꯅꯦ ꯅꯗꯤ
ꯕꯣꯜꯗꯣ ꯀꯃꯥꯏꯅ ꯇꯧꯈ꯭ꯔꯦ
ꯀꯃꯤ ꯁꯥꯎ ꯁꯥꯎꯅꯤꯡ ꯉꯦꯕ ꯍꯥꯥ
ꯌꯥꯝ ꯇꯞꯅ ꯇꯥꯏꯌꯦ
ꯑꯣ ꯇꯥꯔꯕ
ꯎꯝ ꯇꯥꯔꯦ ꯇꯥꯔꯦ
ꯑꯁ ꯅꯣꯡ ꯐꯥꯗꯣꯛ ꯌꯦꯡꯖꯕꯅꯦ ꯍꯥꯏꯕ ꯑꯩꯗꯣ ꯑꯗꯨꯗꯨꯒ ꯑ ꯃꯤꯆꯪ ꯆꯪꯖꯕ ꯇꯤꯅꯒ ꯁꯨꯃꯥꯏꯅ ꯇꯧꯔꯛꯄꯁꯤꯗꯤ ꯄꯦꯟꯗꯦ
ꯑꯥ ꯅꯨꯡꯉꯥꯏꯇꯦꯗ ꯌꯦꯡꯗꯕꯅꯤꯅ ꯑꯩꯗꯤ ꯈꯪꯗꯦ
ꯑꯩ ꯇꯥꯒꯦ ꯌꯦꯡꯗꯦꯗꯅ ꯑꯁ ꯈꯪꯗꯦ ꯅꯨꯡꯉꯥꯏꯇꯦꯍꯦ ꯑꯁ ꯇꯗꯁꯇ ꯏꯃꯅꯕꯤꯌꯦ ꯂꯩꯌꯦ ꯃꯥꯗꯣ ꯀꯩꯅꯣꯒꯤ ꯀꯩꯅꯣ ꯐꯦꯅꯦꯕ ꯉꯍꯥꯡ ꯅꯍꯥꯟ ꯀꯞꯈꯤꯕꯗꯣ ꯂꯣꯏꯈꯤꯕꯗꯣ ꯑꯗꯨꯗꯨꯒꯤ ꯑꯗꯨꯗ ꯑꯁ ꯃꯥ ꯍꯧꯖꯤꯛꯀꯥꯟ ꯁꯤꯗꯔꯤ ꯐꯨꯗꯤꯒꯦꯍꯦꯛ
ꯀꯩꯅꯣ ꯃꯣꯏꯅ ꯄꯪꯁꯤꯗ ꯁꯤꯗꯅꯩ ꯗꯨꯕꯣ
ꯐꯪꯗꯦ ꯃꯣꯏꯅ ꯁꯥꯟꯅꯕꯩ ꯇꯥꯏꯞꯇ ꯑꯁ ꯅꯨꯡꯉꯥꯏꯇꯦꯍꯦ
ꯕꯣꯜ ꯌꯦꯡꯉꯤꯔꯥ ꯅꯠꯇ꯭ꯔꯒꯅ ꯏꯁꯇꯦꯇꯁ ꯊꯝꯕꯤꯔ ꯈꯪꯗꯦ ꯕꯣ ꯕꯣꯜ ꯌꯦꯡꯕꯨ ꯌꯦꯡꯕ ꯆꯨꯝꯅ ꯌꯦꯡꯉꯨ ꯆꯤꯠꯇꯁꯦ ꯄꯪꯊꯝꯗ ꯊꯝꯃꯤ ꯒ꯭ꯌꯥꯟ ꯑꯃ ꯇꯥꯗꯦ
ꯑꯗꯨꯗꯅꯦꯦ ꯑ
ꯑꯗꯨꯗ ꯑꯩꯅ ꯍꯥꯏꯗꯤ ꯃꯣꯏꯗꯣ ꯑꯗꯨꯝ ꯎꯝ ꯄꯥꯝꯖꯕ ꯉꯥꯎꯖꯕ ꯇꯤꯝꯗꯨ ꯑꯗꯨꯝ ꯅꯨꯡꯁꯤꯕꯤꯔꯗꯤ ꯐꯩ ꯑꯃꯗꯪ ꯅꯨꯡꯁꯤꯔ ꯑꯃꯗꯤ ꯁꯤꯗꯩ ꯍꯥꯏꯕ
ꯍꯣꯏ ꯑꯗꯣ ꯃꯣꯏꯗꯣ ꯎꯝ ꯑꯁ ꯑꯁ ꯑꯩ ꯌꯥꯝ ꯅꯨꯡꯉꯥꯏꯇꯦꯕꯣ
ꯎꯝ ꯍꯝ ꯍꯝ ꯌꯦꯡꯉꯣ ꯌꯦꯡꯉꯣ ꯍꯥꯏꯗꯤ ꯃꯇꯝ ꯂꯩꯔꯤ
ꯍꯣꯏ ꯀꯩꯅꯣ ꯍꯥꯥ
ꯑꯃ ꯕ꯭ꯔꯦꯛ ꯊꯥꯕꯗꯨꯣ ꯂꯣꯏꯈ꯭ꯔꯕꯣ
ꯉꯁꯥꯏ ꯂꯣꯏꯔꯦ ꯅꯪ ꯉꯁꯥꯏ ꯀꯣꯜ ꯇꯧꯔꯛꯑꯃꯤꯗꯅ ꯑꯗꯨꯗꯣ ꯕ꯭ꯔꯦꯛ ꯂꯣꯏꯗꯣꯔꯕꯅꯦꯕ ꯑꯗꯨꯗꯨꯒꯤ ꯑꯩ ꯄꯥꯏꯗꯕꯅꯦꯕ ꯑꯗꯩ ꯋꯥꯔꯤꯁꯨ ꯀꯥꯟ ꯁꯥꯟꯅꯔꯤꯕ ꯑꯗꯨ ꯍꯥꯏꯗꯤ ꯑꯩꯈꯣꯏ ꯃꯥ ꯌꯦꯡꯃꯤꯟꯅꯩꯗꯅꯁ ꯀꯥꯗꯣꯏ ꯋꯥꯗꯣ ꯑꯗꯨꯒꯤ ꯈꯪꯗꯦ ꯅꯨꯡꯉꯩ ꯁꯨꯅꯕꯅꯦꯕ ꯑꯩꯗꯣ ꯑꯗꯨꯗꯨꯒꯤ
ꯐꯣꯟꯗꯒꯤ ꯌꯦꯡꯉꯦꯔ
ꯍ
ꯎꯝ ꯐꯣꯟꯗ ꯌꯦꯡꯕꯁꯦ ꯏꯊꯟꯇ ꯌꯦꯡꯕ ꯅꯨꯡꯉꯥꯏꯕꯅꯤ ꯃꯤ ꯑꯅꯤ ꯌꯦꯡꯃꯤꯟꯅꯕꯗꯗꯤ ꯐꯣꯟꯗꯗꯤ ꯄꯤꯛꯄꯅꯤꯅ ꯅꯨꯡꯉꯥꯏꯇꯕꯅꯤꯅ
ꯍꯣꯏ ꯑꯗꯨ ꯑꯣꯏꯔꯁꯨ ꯏꯁꯇꯦꯁꯟꯗꯗꯤ ꯌꯦꯡꯕ ꯇꯜꯂꯛꯑꯦ
ꯍꯣꯏ ꯑꯗꯨꯕꯨꯗꯤ ꯆꯨꯝꯕ ꯕꯣꯜ ꯌꯦꯡꯕ ꯀꯥꯏꯁꯤꯗꯤ ꯃꯤ ꯍꯧ ꯍꯧ ꯍꯧꯒ ꯌꯦꯡꯉꯗ ꯌꯦꯡꯗꯧꯅꯦ
ꯍꯣꯏ ꯑꯩꯈꯣꯏ ꯑꯩꯈꯣꯏ ꯃꯅꯥꯛꯇꯅꯦ ꯃꯣꯏ ꯄꯨꯂꯞ ꯃꯤ ꯀꯌꯥꯅꯣ ꯃꯣꯏ ꯁꯨꯃꯥꯡꯗꯣ ꯄꯨ ꯊꯜꯂꯤꯅꯦ ꯃꯣꯏ ꯍꯦꯛ ꯂꯥꯎꯅꯔꯛꯑꯕ ꯑꯩꯈꯣꯏ ꯃꯥꯏꯕꯥꯅꯤ ꯃꯤꯈ ꯌꯥꯎꯗꯣꯏꯕꯤꯅꯦꯕ ꯉꯥꯏ ꯇꯧꯔꯤꯁꯦ
ꯀꯥꯏꯏꯗ ꯌꯦꯡꯉꯤꯅꯣꯕ ꯅꯣꯏ ꯑꯗꯥꯏꯗꯁꯨ ꯌꯦꯡꯕ꯭ꯔꯥ
ꯑꯩꯈꯣꯏ ꯑꯗꯥꯋꯥꯏꯗ ꯌꯦꯡꯕꯗꯣ ꯅꯣꯏ ꯅꯣꯏ ꯑꯗꯨꯒꯤ ꯇꯤꯆꯦ ꯑꯃ ꯈꯪꯅꯕꯗꯣ
ꯀꯔꯥꯕ
ꯈꯪꯕ꯭ꯔꯥ ꯅꯣꯏ ꯆꯦ ꯑꯃꯒ ꯈꯪꯅꯕꯗꯣ ꯑꯗꯨꯗꯥꯏꯗꯒꯤ
ꯑꯥ ꯑꯥ ꯑꯥ
ꯑꯗꯨꯒꯤ ꯃꯌꯨꯝꯗ ꯌꯦꯡꯕꯅꯦꯕ ꯃꯣꯏꯗꯣ ꯂꯥꯎꯔꯛꯄꯗꯣ ꯁꯤ ꯇꯥꯏꯌꯦꯕ ꯑꯩꯈꯣꯏꯃꯥ ꯏꯄꯥꯁꯤꯡꯗꯣ ꯍꯤꯡꯗꯣ ꯆꯪꯕꯗꯣ ꯌꯥꯗꯕꯩ ꯇꯧꯔꯝꯃꯦꯕ ꯑꯗꯨꯗ ꯍꯥ
ꯎꯝ ꯅꯣꯏ ꯌꯥꯝ ꯅꯛꯅꯔꯝꯃꯅꯤ ꯑꯗꯨꯗꯤ
ꯈꯔ ꯑꯗꯨꯝ ꯅꯛꯅꯩꯌꯦ ꯌꯥꯝꯅꯕꯨꯗꯤ ꯅꯛꯅꯗꯦ ꯍꯥꯏꯗꯤ ꯃꯣꯏꯅ ꯂꯩꯔꯛ ꯃꯃꯥꯡ ꯂꯩꯔꯛꯅꯦꯕ ꯑꯩꯈꯣꯏꯅ ꯀꯗ ꯑꯃꯨꯛ ꯂꯩꯔꯛ ꯑꯃꯃꯨꯛ ꯑꯣꯏꯕ ꯑꯗꯨꯑꯣꯏꯁꯨ ꯃꯤ ꯌꯥꯝꯕꯅꯤꯅ ꯃꯣꯏꯗꯣ ꯂꯥꯎꯔꯛꯄꯗ ꯇꯥꯔꯤꯅꯦꯕ
ꯃꯥꯅꯦ ꯃꯥꯅꯦ ꯄꯣꯔꯦ ꯀꯥꯔꯦꯅ ꯃꯤ ꯑꯃꯇꯪꯅ ꯂꯥꯎꯕꯗꯤ
ꯍꯥ
ꯃꯤ ꯑꯃꯇꯪꯅ ꯂꯥꯎꯕꯗꯤ ꯇꯥꯗꯦ ꯃꯤ ꯃꯌꯥꯝꯅ ꯂꯥꯎꯔꯗꯤ ꯃꯌꯥꯝ ꯍꯧꯗꯣꯏꯅꯦ
ꯍꯣꯏ ꯅꯪ ꯀꯩꯗꯧꯔꯝꯃꯤꯅꯣ ꯍꯧꯖꯤꯛꯐꯥꯎ
ꯍꯥꯏꯔꯣ ꯀꯩꯁꯨ ꯇꯧꯗꯦ ꯑꯩꯗꯣ ꯍꯩꯡ ꯆꯠꯄꯒꯤ ꯇꯤꯀꯦꯠꯇꯣ ꯍꯪꯒꯦ ꯇꯧꯅꯦ ꯑꯗꯣ ꯀꯩꯅꯣ ꯇꯧꯗꯦ ꯇꯄꯒ ꯃꯩꯁꯤ ꯅ ꯏꯒꯦ
ꯀꯅꯥꯒꯕ
ꯑꯇꯣꯞꯄꯒ ꯋꯥꯔꯤ ꯁꯥꯟꯅꯔꯒ ꯂꯩꯈ꯭ꯔꯦ
ꯑꯁ ꯃꯥ ꯍꯌꯦꯡ ꯀꯩꯅꯣ ꯊꯣꯛꯇꯣꯏꯗꯣ ꯇꯨꯡꯒꯤ
ꯑꯩ ꯍꯪꯒꯦ ꯇꯧꯕꯅꯦ ꯇꯤꯛꯀꯦꯠꯇꯣ ꯀꯩꯅꯣ ꯇꯧꯗꯦ ꯍꯥꯏꯕ ꯅꯨꯃꯤꯠꯇꯤ ꯁꯤꯅꯤꯅ ꯂꯣꯏꯕ꯭ꯔꯥ ꯂꯣꯏꯗꯕ꯭ꯔꯥ ꯑꯗꯣ ꯑꯩꯗꯤ ꯀꯩꯁꯨ ꯑꯗꯨ ꯍꯪꯉꯒ ꯇꯨꯝꯃꯒꯦꯅ ꯈꯟꯖꯕꯅꯦ ꯑꯗꯣ ꯍꯪꯒꯦ ꯇꯧꯕꯗꯣ ꯑꯇꯣꯞꯄꯒ ꯑꯣꯏꯔꯁꯤꯅ ꯑꯩꯗꯣ ꯀꯩꯝ ꯍꯥꯏꯗ꯭ꯔꯦꯕꯀꯣ ꯑꯗꯨꯒ ꯃꯤꯦꯁꯦꯁꯇꯣ ꯊꯥꯔꯛꯑꯦ ꯑꯗꯨꯝ ꯑꯩꯗꯣ ꯁꯣꯝꯗ ꯑꯩꯈꯣꯏ ꯀ ꯏꯌꯥꯝꯕ ꯑꯃꯨꯛꯅ ꯁꯥꯟꯅꯔꯤ ꯍꯥꯏ ꯑꯗꯣ ꯑꯗꯨꯗꯒꯤ ꯀꯩꯝ ꯍꯥꯏꯅꯤꯡꯗ꯭ꯔꯕꯅꯤ ꯇꯟꯗ꯭ꯔꯣ
ꯍꯣꯏ
ꯀꯗꯔꯕꯨꯗꯤ ꯑꯣꯏꯔꯝꯅꯤ ꯑꯗꯨ ꯇꯥꯔꯁꯨ ꯀꯥꯏꯗꯩꯩ ꯃꯌꯥꯝꯕꯒ ꯋꯥꯔꯤ ꯁꯥꯟꯅꯗꯣꯔꯤꯒꯦ ꯍꯧꯖꯤꯛ ꯄꯨꯡꯁꯤꯒ ꯀꯥꯏꯗꯩꯩ ꯃꯌꯥꯝꯕꯥꯒ ꯋꯥꯔꯤ ꯁꯥꯟꯅꯗꯣꯔꯤꯒꯦꯕ ꯍꯧꯖꯤꯛꯀꯤ ꯄꯨꯡꯁꯤꯒ
ꯑꯣꯏꯔꯝꯕꯁꯨ ꯌꯥꯏꯗ
ꯌꯦꯁ
ꯅꯠꯇ꯭ꯔ
ꯍꯣꯏꯅꯦ ꯑꯩ ꯊꯥꯖꯕꯗꯤ ꯋꯥꯠꯂꯦ
ꯑꯩꯅ ꯑꯩ ꯀꯩꯝꯇ ꯊꯥꯖꯗꯦꯗ ꯑꯗꯨꯝ ꯂꯩꯔꯤꯕꯗꯨꯅꯦ ꯑꯩ ꯀꯩꯝꯇꯕꯨꯨꯛ ꯈꯟꯖꯜꯂꯛꯇꯦ
ꯑꯩꯁꯨ ꯑꯗꯨꯒꯤ ꯐꯤꯕꯝꯗ ꯂꯥꯛꯀꯦ ꯂꯥꯛꯀꯦꯅꯗꯤ ꯇꯧꯔꯦ ꯑꯃꯥꯗꯣ ꯍꯧꯖꯤꯛ ꯋꯥꯏ ꯐꯣꯟ ꯇꯧꯔꯛꯑꯝꯕꯅꯦꯕ ꯃꯥ ꯐꯣꯟ ꯇꯧꯔꯛꯄꯗ ꯑꯩ ꯑꯗꯨꯝ ꯇꯣꯛꯂꯛꯑꯕꯅꯦꯕ ꯑꯩꯁꯦ ꯍꯥꯏꯗꯤ ꯕꯣꯜ ꯀꯩꯅꯣ ꯑꯅꯤꯒ ꯆꯟꯁꯤꯟꯈꯤꯕꯗꯨꯗ
ꯕꯤꯠ ꯑꯃ ꯏꯂꯩ ꯂꯩꯁꯤꯜꯂꯛꯇꯕꯤꯗꯣ ꯑꯗꯨꯅꯦꯕ ꯇꯧꯔꯤꯁꯦ
ꯎꯝ
ꯁꯤꯒꯤ ꯐꯣꯟ ꯀꯩꯅꯣ ꯇꯧꯕꯁꯦ ꯂꯥꯎꯠ ꯏꯁꯄꯤꯀꯔ ꯊꯥ ꯌꯥꯔꯗꯤ ꯐꯗꯧꯅꯦ
ꯑꯩꯗꯤ ꯂꯥꯎꯠ ꯏꯁꯄꯤꯀꯔꯔꯥ ꯀꯩꯅꯣ ꯈꯪꯗꯦ ꯃꯈꯣꯟ ꯌꯥꯝ ꯇꯥꯏꯌꯦꯁꯤꯗꯤ
ꯑꯩꯗꯤ ꯍꯧꯗꯦ ꯌꯥꯝ ꯇꯞꯅ ꯇꯥꯏꯌꯦ ꯐꯣꯟꯁꯤꯁꯨ ꯌꯥꯗ꯭ꯔꯦꯗꯅ ꯑꯩꯒꯤꯗꯣ
ꯑꯥ
ꯑꯗꯨꯗꯨꯅ ꯅꯣꯡꯁꯨ ꯆꯨꯏ ꯍꯥ
ꯐꯨꯜꯗ ꯂꯩꯈꯠꯂꯣꯕ
ꯐꯨꯜꯗ ꯂꯩꯈꯠꯂꯦꯗꯣ ꯌꯥꯗꯌꯦ ꯑꯩ ꯐꯣꯜꯁꯦ ꯌꯥꯗ꯭ꯔꯕꯅꯦ ꯏꯃꯥꯟꯅꯕꯤ ꯑꯃꯁꯨ ꯀꯣꯜ ꯌꯥꯝ ꯇꯧꯔꯛꯑꯝꯃꯦ ꯍꯥ
ꯀꯥꯅ ꯍꯥꯏꯅꯣ
ꯏꯃꯥꯟꯅꯕꯤ ꯃꯥ ꯂꯤꯟꯊꯣꯏꯅ ꯃꯥ ꯑꯩꯅ ꯇꯤꯟꯅꯕ ꯗꯣ
ꯑꯥ
ꯑꯗꯨꯗꯣ ꯐꯣꯟ ꯌꯥꯝ ꯇꯧꯔꯛꯑꯃꯦ ꯑꯗꯨꯗꯨꯒ ꯑꯩꯗꯣ ꯍꯣꯡꯕ ꯇꯒꯅꯤ
ꯑꯣ
ꯇꯨꯝꯕ ꯇꯨꯝꯅꯤꯡꯉꯗ ꯉꯁꯤꯗꯤ ꯕꯤꯇꯥꯃꯤꯠꯁꯦ
ꯌꯦꯁ
ꯍꯅꯅꯨꯡꯉꯥꯏꯇꯕꯥꯏꯅꯁꯤꯗ ꯀꯅꯤꯁꯣ ꯍꯋꯥꯏ ꯁ
ꯅꯪꯗꯣ ꯃꯈꯣꯟꯗꯣ ꯁꯨꯝ ꯎ ꯍꯧꯔꯝꯃꯒ ꯍꯦꯛ ꯍꯦꯛ ꯇꯞꯊꯈꯤꯌꯦ
ꯈꯪꯗꯦꯌꯦ ꯑꯩꯁꯨ ꯀꯃꯥꯏꯅ ꯇꯧꯔꯤꯅꯣ ꯈꯪꯗꯦ ꯐꯣꯟꯁꯤꯁꯨ ꯌꯥꯗ꯭ꯔꯕꯅꯤꯅꯦ
ꯑꯗꯨ ꯌꯥꯔꯔꯣꯏ ꯅꯪ ꯀꯩꯅꯣ ꯏꯁꯀꯣꯂꯔꯁꯤꯞꯀꯨꯝꯕ ꯆꯪꯔꯥꯟ ꯀꯥꯟꯗ ꯑꯃ ꯍꯦꯛ ꯂ
ꯑꯧ ꯁꯀꯣꯂꯥꯔꯁꯤꯞꯀꯤꯗꯣ ꯊꯥꯖꯟꯗ꯭ꯔꯤ ꯊꯥꯖꯜꯅꯥꯕꯅ ꯈꯟꯅꯔꯤꯕ
ꯊꯥꯖꯤꯜꯂꯣ ꯊꯥꯖꯤꯜꯂꯣ ꯈꯤꯇꯪꯗ ꯆꯪꯉꯛꯄꯗꯣ ꯌꯥꯝ ꯅꯨꯡꯉꯥꯏꯕꯅꯤ
ꯄꯩꯁꯥ ꯀꯌꯥꯃꯨꯛꯀ ꯆꯪꯖꯥ
ꯑ ꯑꯩ ꯀꯦꯒꯨꯝꯕ ꯑꯗꯨꯃꯥꯏꯅ ꯆꯪꯉꯛꯀꯅꯤ ꯀꯣꯂꯦꯖꯀꯤꯗꯤ
ꯎꯝ ꯍꯥꯏꯗꯤ ꯆꯍꯤ ꯑꯃꯒꯤ
ꯍꯣꯏ
ꯑꯗꯨꯁꯨ ꯀꯨꯏꯅ ꯂꯩꯔꯒ ꯐꯪꯉꯦ ꯍꯥꯏꯅꯦ ꯉꯥꯏꯕꯥ ꯌꯥꯝ ꯋꯥꯏ ꯍꯥꯏꯕ ꯀꯨꯏ ꯀꯨꯏ ꯂꯩꯔꯥ ꯐꯪꯉꯦ
ꯑꯁ ꯈꯪꯍꯧꯗꯕꯅꯦꯍꯦ ꯑꯗꯣ
ꯈꯪꯗ‌ꯦ ꯃꯤꯅꯗꯤ ꯀꯣꯟꯅ ꯐꯪꯉꯤ ꯀꯥꯏꯅ ꯌꯥꯝ ꯍꯥꯏꯅꯝ
ꯎꯝ ꯗꯨꯕꯨꯗꯤ
ꯍꯟꯗꯛꯀꯤꯁꯨ ꯐꯪꯗꯦ ꯀꯥꯏꯅ ꯍꯥꯏꯅꯕꯒꯤ ꯃꯤ ꯊꯥꯒꯠꯄꯗꯨ ꯎꯏ
ꯑꯁ ꯑꯁ ꯊꯥꯒꯠꯂꯨꯀꯣ ꯊꯥꯒꯠꯂꯨꯀꯣ ꯑꯗꯨ ꯑꯗꯨꯝ ꯊꯥꯒꯠꯂꯣ ꯑꯗꯨꯝ ꯐꯪꯕꯅꯦ
ꯍꯣꯏ ꯑꯩ ꯊꯥꯖꯤꯟꯗ꯭ꯔꯤ ꯊꯥꯖꯟꯅꯕ ꯍꯥꯏꯕꯗꯣ ꯀꯣꯂꯦꯖ ꯀꯥꯕ ꯍꯧꯗ꯭ꯔꯗꯤ ꯌꯥꯗꯦꯌ‌ꯦ ꯊꯥꯖꯟꯕ
ꯎꯝ ꯎꯝ ꯃꯣꯏ ꯄ꯭ꯔꯤꯟꯁꯤꯄꯥꯜꯒꯤ ꯁꯥꯏꯟ ꯁꯤꯒꯅꯦꯆꯔ ꯆꯪꯕꯟ
ꯊꯥꯖꯅꯕꯅ ꯇꯧꯔꯤꯅꯦ ꯍꯥꯏꯗꯤ ꯑꯗꯨꯇꯪ ꯊꯥꯖꯜꯂꯗꯤ ꯄꯩꯁꯥꯗꯣ ꯈꯤꯇꯪꯁꯨ ꯀꯥꯟꯅꯩꯗꯅ
ꯎꯝ ꯀꯥꯟꯅꯗ‌ꯣꯏꯅ‌ꯦ ꯀꯩꯅꯣꯝ ꯍꯥꯏꯒ꯭ꯔ‌ꯦ ꯅꯠꯇ꯭ꯔꯗꯤ ꯊꯝꯖꯜꯂꯤꯉꯩꯗꯅꯦ ꯑꯗꯨꯝ ꯂꯣꯏꯁꯨ ꯂꯣꯏꯈꯤꯕ ꯀꯩꯝꯇꯁꯨ ꯂꯩꯍꯧꯗꯕ ꯑꯗꯨ ꯇꯧꯅꯤꯕ
ꯃꯥꯅꯦ ꯑꯩꯗꯤ ꯀ꯭ꯂꯥꯁ ꯇꯦꯟꯒꯤꯗꯁꯨ ꯊꯥꯍꯧꯗꯦ
ꯑꯩꯁꯨ ꯊꯥꯍꯧꯗꯦꯍ‌ꯦ ꯀꯥꯏꯗꯩ ꯑꯗꯥꯏ ꯑꯗꯨꯝꯀꯥꯟꯗꯗꯤ ꯑꯩꯈꯣꯏꯗꯤ ꯏꯁꯀꯣꯂꯥꯔꯁꯤꯞꯁꯦ ꯀꯩꯅꯣꯐꯥꯎ ꯈꯪꯖꯗꯦ
ꯑꯩꯗꯤ ꯈꯪꯗꯤ ꯈꯪꯕ ꯑꯗꯨꯗ ꯌꯥꯗꯕ ꯌꯥꯗ꯭ꯔꯝꯅꯤꯅ ꯇꯧꯍꯧꯗ꯭ꯔꯦ ꯍꯥꯏꯗꯤ ꯃꯥꯛꯔꯄꯨꯗꯤ ꯌꯥꯝꯃꯕ ꯑꯗꯨꯏ ꯇꯥꯔꯁꯨ ꯌꯥꯗꯕ
ꯑꯣ
ꯀꯩꯗꯧꯔꯤꯅꯣ ꯕꯣꯜ ꯌꯦꯡꯉꯤꯕ‌ꯣ
ꯍꯥ
ꯕ‌ꯣꯜ ꯌ‌ꯦꯡꯉꯤꯕ‌ꯣ
ꯑꯩ ꯌꯦꯡꯗ꯭ꯔ‌ꯦ ꯌꯦꯡꯕꯨꯗꯤ ꯌꯦꯡꯈꯤꯗꯣꯏꯅꯦ ꯍꯣꯏ ꯁꯤ ꯅꯪꯗꯣ ꯐꯖ ꯀꯩ ꯋꯥꯔꯤ ꯁꯥꯟꯅ ꯂꯣꯏꯔꯒ ꯌꯦꯡꯒꯦꯅ ꯇꯧꯕ
ꯎꯝ ꯕꯣꯜ ꯌꯦꯡꯕꯁꯦ ꯅꯨꯡꯉꯥꯏꯕ꯭ꯔ‌ꯣ
ꯕꯣꯜ ꯌꯦꯡꯕ ꯅꯨꯡꯉꯥꯏꯕ꯭ꯔꯣ
ꯅꯨꯡꯉꯥꯏꯇ꯭ꯔꯗꯤ ꯀꯩꯅꯣ ꯑꯁ ꯈꯪꯗꯦ ꯑꯗꯣ ꯀꯥꯍꯟꯅꯤꯡꯕ ꯇꯤꯝꯅ ꯀꯥꯗꯕꯅꯤꯅꯅꯦ
ꯑꯗꯨꯅꯦ ꯃꯣꯏ ꯑꯍꯨꯝꯃꯛ ꯂꯣꯏꯅ ꯌꯥꯔꯣꯏꯗꯧꯔꯦ ꯍꯥꯏꯕ
ꯑꯗꯣ ꯑꯗꯨꯅꯦ ꯍꯥꯏꯁꯦ ꯂꯥꯁ ꯄ꯭ꯂꯦ ꯉꯥꯛꯇꯅꯦ ꯍꯥꯏꯕ ꯑꯍꯨꯝꯃꯛ
ꯑꯁ ꯇꯜ ꯕꯤꯠ ꯂꯩꯇꯦ ꯑꯗꯨꯗꯤ ꯃꯣꯏꯒꯤ ꯍꯧꯖꯤꯛ ꯁꯥꯟꯅꯩꯖꯤꯅ ꯆꯍꯤ ꯀꯌꯥꯅꯣꯝ ꯂꯩꯔꯒ ꯑꯃꯨꯛ ꯁꯥꯟꯅꯔꯛꯀꯗꯣꯏ ꯑꯣꯏꯔꯝꯅꯤ ꯆꯍꯤ ꯈꯨꯗꯤꯡꯒꯤꯗꯤ ꯁꯥꯟꯅꯗꯗꯥꯏ
ꯆꯍꯤ ꯃꯔꯤꯁꯤꯔꯥ ꯃꯉꯥꯔꯥ ꯀꯩꯅ‌ꯣꯝ ꯑꯣꯏꯕꯅ‌ꯦ ꯃꯔꯤ
ꯑꯗꯨ ꯑꯗꯨ ꯃꯇꯝꯗꯨꯗꯤ ꯃꯣꯏ ꯍꯟꯅꯨꯔꯕꯅꯤꯅ ꯁꯥꯟꯅꯗꯧ ꯃꯥꯥꯟꯗꯤ
ꯃꯣꯏ ꯃꯣꯏ ꯌꯥꯎꯔꯔꯣꯏꯌꯦ
ꯍꯟꯗꯛ ꯆꯍꯤꯅ ꯂꯣꯏꯔꯝꯃꯅꯤ
ꯑꯥ ꯍꯟꯗꯛ ꯆꯍꯤꯅ ꯂꯣꯏꯔꯦ ꯑꯍꯨꯝꯃꯛ ꯑꯗꯨꯒꯤꯅꯦ ꯑꯗꯣ ꯑꯃꯗꯤ ꯃꯣꯏ ꯀꯩꯅꯣꯅ ꯃꯊꯪꯗ ꯌꯥꯎꯍꯟꯅꯤꯗꯤ ꯍꯥꯏꯗꯤ ꯍꯥꯏꯕꯅꯦ ꯑꯗ‌ꯣ ꯈꯪꯗꯦꯗ
ꯀꯅꯥꯅ
ꯑꯃ ꯃꯈꯣꯡ ꯈꯔ ꯁ‌ꯣꯛꯄ ꯁꯣꯛꯄꯗꯣ
ꯑꯥ
ꯃꯣꯏꯒꯤ ꯃꯣꯏꯒꯤ ꯀꯩꯅꯣꯅ ꯃ‌ꯣꯏ ꯑꯆꯧꯕ ꯃꯤ ꯑꯃꯅ ꯌꯥꯎꯍꯟꯅꯤꯅ
ꯑꯗꯣ ꯃꯥꯕꯨꯗꯤ ꯑꯃꯨꯛ ꯅꯍꯥ ꯑꯣꯏꯔꯤꯗꯅ
ꯍꯣꯏ
ꯑꯗꯣ ꯑꯇꯩ ꯑꯅꯤꯗꯨꯗꯤ ꯌꯥꯗ
ꯌꯥꯔꯔ‌ꯣꯏ ꯌꯥꯔꯔꯣꯏ ꯑꯇꯩ ꯑꯅꯤꯗꯨ
ꯃꯣꯏꯗꯤ ꯂꯤꯔꯕꯅꯤꯅ ꯁꯥꯟꯅꯕ ꯉꯝꯃꯛꯑꯔꯣꯏꯕ ꯍꯥꯏꯗꯤ ꯑꯅꯧ ꯑꯅꯧꯕ ꯃꯌꯥꯝ ꯊꯣꯛꯆꯜ ꯂꯛꯄꯅꯤꯅ ꯃꯣꯏꯒꯤ ꯃꯣꯏꯒꯤ ꯀꯩꯅꯣꯗꯣ ꯏꯅꯔꯖꯤꯗꯣ ꯌꯧꯉꯝꯄꯣꯠꯇ꯭ꯔꯦ
ꯍꯣꯏ
ꯑꯗꯨꯅ ꯌꯥꯔꯛꯇ꯭ꯔꯤꯁꯤꯅꯤ ꯅꯨꯡꯉꯥꯏꯇꯦꯅꯦ
ꯇꯁꯦꯡ ꯇꯁꯦꯡꯅ ꯃꯣꯏꯒꯤ ꯐꯦꯟ ꯑꯣꯏꯅ ꯂꯩꯖꯕ ꯀꯥꯡꯕꯨꯨꯗꯣꯁꯨ ꯀꯥꯞꯅꯤꯡꯉꯝꯃꯅꯤ ꯀꯥꯞꯄꯝꯃꯅꯤ ꯂꯣꯢ ꯀꯥꯞꯄꯝꯃꯥꯅꯤ ꯑꯗꯨꯅꯦ ꯀꯩꯁꯨ ꯑꯩꯗꯤ ꯀꯩꯁꯨꯕꯨ ꯑꯣꯏꯕ ꯅꯠꯇꯦ ꯇꯦꯕ ꯁꯤꯐꯥꯎ ꯅꯨꯡꯉꯥꯏꯇꯕ ꯄꯣꯛꯆꯔꯤꯅꯦ ꯍꯥꯏꯕ ꯃꯤꯅ ꯁꯇꯦꯇꯁꯇ ꯊꯤꯅ ꯉꯥꯡꯕꯁꯤꯡꯗꯣ
ꯑꯗꯨꯅꯦ ꯃꯤꯅ ꯁꯨꯝ ꯊꯥꯒꯠꯂꯛꯄꯗ ꯑꯗꯨꯝ ꯅꯨꯡꯉꯥꯏꯇ ꯇꯕ ꯐꯥꯎꯋꯦꯕ ꯑꯗꯣ ꯀꯩꯒꯨꯝꯕꯒ ꯀꯩꯅꯣ ꯇꯧꯔꯝꯃꯗꯤ ꯌꯨꯝꯅꯦ ꯑꯗꯨꯕꯨꯗꯤ ꯑꯩꯅ ꯁꯤ ꯅꯨꯡꯉꯥꯏ ꯇꯕ ꯐꯥꯎꯔꯤ ꯁꯨꯃꯥꯏꯅ ꯑꯩꯅꯁꯨ ꯀꯩꯀꯩ ꯌꯦꯡꯉꯤꯗꯅ ꯏꯁꯩ ꯀꯩꯀꯥ ꯑꯩ ꯌꯦꯡꯕꯩ ꯊꯥꯒꯠꯄꯗꯣ ꯇꯣꯛꯈꯤꯕꯒꯤ ꯌꯥꯎꯕꯗ ꯑꯩꯅ ꯅꯨꯡꯉꯥꯏꯇ꯭ꯔꯤꯗꯣ ꯑꯗꯨ ꯅꯤ ꯃꯣꯏꯅꯗꯤ ꯌꯥꯝꯅ ꯍꯦꯟꯖꯜꯂꯦ ꯈꯣꯠꯂꯦꯒ ꯍꯥꯏꯗꯣ ꯃꯣꯏꯒꯤ ꯍꯧꯖꯤꯛ ꯇꯧꯔꯛꯄꯗꯗꯤ ꯆꯞ ꯃꯥꯟꯅꯔꯤ ꯑꯦ ꯅꯨꯡꯉꯥꯏꯇꯕ ꯍꯥꯢꯁꯦ ꯄꯥꯝꯖꯔꯨꯕ ꯍꯥꯢꯁꯦ ꯃꯥꯏ ꯃꯥꯏꯒꯤ ꯑꯝꯇ ꯃꯥꯥꯟꯅꯗ꯭ꯔꯁꯨ ꯑꯄꯥꯝꯕ ꯂꯣꯏꯅ ꯅ ꯇꯧꯕ ꯐꯥꯎꯔꯤꯅꯦꯕ
ꯃꯥꯅꯦ
ꯑꯗꯨꯒ ꯑꯩꯈꯣꯏꯒꯤꯗ ꯅꯨꯡꯉꯥꯏ ꯆꯩꯕꯤꯔꯛꯑꯦꯅ ꯃꯣꯏꯒꯤꯗꯗꯤ ꯑꯩꯈꯣꯏꯅ ꯑꯗꯨꯝ ꯅꯨꯡꯉꯥꯏꯕꯤꯗꯦ
ꯎꯝ
ꯈꯪꯗꯦꯗ ꯇꯧꯔꯤ ꯃꯌꯥꯝꯁꯦ
ꯅꯦꯡꯕꯨ ꯅꯨꯡꯁꯤꯗ ꯃꯣꯏ ꯈꯥ ꯈꯥ ꯆꯨꯏꯌꯦ ꯅꯣꯏꯗꯤ ꯑꯗꯨꯅꯦ
ꯑꯩꯈꯣꯏꯁꯨ ꯈꯔ ꯈꯔ ꯆꯨꯏ ꯅꯣꯡ ꯆꯨꯏꯅ ꯏꯪꯕꯒꯗꯤ ꯅꯠꯇꯦꯗ
ꯅꯠꯇꯦ ꯅꯠꯇꯦ ꯇꯨꯝꯕꯒ ꯅꯨꯡꯉꯥꯏꯕꯗꯣ ꯑꯗꯨꯒꯗꯤ ꯑꯣꯏꯗꯦꯕ
ꯑꯩꯗꯤ ꯍꯌꯦꯡꯁꯦ ꯅꯨꯡꯁꯥ ꯌꯥꯝ ꯁꯥꯍꯟꯅꯤꯡꯗꯦ ꯍꯥꯏꯕ
ꯀꯩꯒꯤ ꯑꯣ
ꯍꯌꯦꯡ ꯆꯠꯄꯗ ꯑꯩ ꯍꯨꯃꯥꯡ ꯈꯨꯇꯥꯗꯣ ꯈꯜꯂꯨꯗꯅ
ꯍꯣꯏ
ꯇꯣꯞ ꯇꯣꯞ ꯇꯣꯞꯀ ꯇꯥꯔꯒ ꯏꯊꯤꯒꯩ ꯊꯤꯖꯤꯜꯂꯗꯤ ꯇꯟꯗ꯭ꯔꯥ
ꯍꯌꯦꯡ ꯅꯪ ꯊꯦꯡꯕꯨ ꯊꯦꯡꯅꯔꯛꯀꯗ꯭ꯔꯣ
ꯈꯪꯗꯦ
ꯑꯩ
ꯃꯣꯏꯗꯤ ꯑꯗꯨꯝ ꯏꯁꯇꯦꯖꯇꯒꯤ ꯊꯣꯛꯆꯔꯛꯇꯧꯅꯦ ꯑꯩꯗꯤ ꯌꯦꯡꯗꯧꯅꯦ ꯑꯗꯨ ꯑꯗꯨꯅ ꯗꯥꯏꯔꯦꯛ ꯀꯩꯅꯣ ꯇꯧꯕꯗꯤ ꯑꯗꯨꯗꯤ ꯇꯝꯕ ꯉꯝꯗꯦ
ꯎꯝ ꯃꯅꯥ ꯍꯥꯢꯔꯛꯇ꯭ꯔꯗꯤꯀꯣ
ꯎꯝ ꯕꯦꯛ ꯏꯁꯇꯦꯖꯇ ꯃꯣꯏ ꯀꯩꯅꯣ ꯇꯧꯋꯦꯗꯤ ꯍꯥꯏꯕꯅꯤ ꯑꯗꯨ ꯇꯥꯔꯒꯁꯨ ꯇꯜꯂꯤꯗꯅ
ꯍꯣꯏ ꯃꯥꯁꯨ ꯄꯥꯈꯠꯇꯅ ꯈꯣꯠꯇꯅ ꯇꯧꯖꯔꯝꯗꯣꯏꯅꯤ
ꯃꯥꯅꯦ ꯃꯤ ꯃꯤꯍꯨꯟꯒ ꯆꯣꯡꯒꯩ ꯃꯣꯏ ꯂꯣꯢꯅꯃꯛꯅꯦ
ꯎꯝ
ꯀꯅꯥꯅ ꯇꯥꯗꯣꯏꯅꯣ ꯈꯪꯅꯤꯡꯕꯅ ꯂꯣꯏꯔꯦ ꯃꯣꯏꯒꯤ ꯀ꯭ꯔꯥꯎꯟ ꯊꯥꯒꯠꯂꯛꯄꯗꯣ ꯎꯕ꯭ꯔꯥ
ꯎꯗ꯭ꯔꯤꯌꯦ
ꯌꯥꯝ ꯐꯖꯩꯑꯦ ꯍꯥꯏꯕ ꯀ꯭ꯔꯥꯎꯟꯗꯣ ꯑꯃ ꯐꯥꯔꯁ ꯇꯥꯗꯣꯏꯕꯒꯤ ꯀ꯭ꯔꯥꯎꯟꯗꯣ ꯌꯥꯝ ꯐꯖꯩ ꯑꯅꯤꯗꯨꯅ ꯈꯔ ꯑꯃꯨꯛ ꯀꯩꯅꯣ ꯑꯗꯨꯝ ꯆꯨꯝꯅꯒꯤ ꯑꯣꯏꯔꯦ ꯑꯗꯨꯒꯤ ꯎꯞ ꯇꯧꯔꯤꯗꯣ ꯑꯁ ꯐꯗꯤ ꯐꯖꯩꯍꯦ ꯑꯩꯁꯨ ꯌꯥꯎꯅꯤꯡꯕ ꯑꯃ ꯐꯥꯎꯖꯤꯜꯂꯛꯌꯦ
ꯅꯪꯁꯨ ꯌꯦꯡ ꯌꯥꯏꯌꯦ ꯅꯪ ꯍꯥꯏꯠꯇꯣ ꯑꯗꯨꯝ ꯌꯥꯏꯌꯦ
ꯗ ꯌꯥꯕꯁꯨ ꯌꯥꯢ ꯑꯗꯣ
ꯇꯧꯒꯦꯅꯕꯨ ꯈꯜꯂꯗꯤ ꯌꯥꯏ ꯢꯕꯦꯝꯃ ꯑꯩ ꯏꯃꯥꯟꯅꯕꯤ ꯑꯃ ꯌꯥꯎꯋꯦ ꯍꯥꯏ ꯑꯗꯣ ꯑꯗꯨ ꯀꯩꯁꯨ ꯇꯧꯕ ꯅꯠꯇꯦꯕ ꯆꯨꯝꯅꯒ ꯃꯥ ꯗꯥꯎ ꯌꯦꯡꯉꯤ ꯑꯣꯏꯔꯃꯅꯤ
ꯍꯧꯕꯒꯤ ꯅꯠꯇꯤ ꯃꯤꯒꯤ ꯄꯩꯁ ꯈꯨꯝꯕ ꯀꯟꯐꯤꯗꯦꯟꯁ